ꯇ ꯇꯪꯒꯦ ꯇꯥꯔꯦ ꯇꯥꯔꯦ
ꯆꯥꯛ ꯏꯁꯤꯡ ꯆꯥꯔꯦ
ꯆꯔꯦ
ꯈꯔꯦ ꯀꯩ ꯃꯊꯦꯜ ꯇꯧꯔꯕ ꯃꯊꯦꯝꯕꯤ
ꯄꯣꯡ ꯑꯋꯥꯏ ꯀꯥꯡꯁꯣꯏ ꯑꯃꯅꯦ ꯑꯗꯒꯤ ꯌꯦꯔꯨꯝ ꯉꯧꯕꯝꯅꯦ ꯎꯁꯣꯏ ꯀꯥꯡꯁꯨꯑꯝꯅꯦ ꯑꯗꯒꯤ
ꯗꯒꯤ ꯁꯂꯥꯠ ꯑꯝꯅ‌ꯦ ꯑꯁ ꯌꯥ ꯈꯖꯤꯡ ꯀꯥꯡꯉꯧ ꯑꯝꯅꯦ ꯌꯥꯝꯃꯦꯍꯦ ꯑꯥꯏ ꯏꯟꯖꯥꯡ ꯍꯥꯎꯇꯕ ꯉꯥꯛꯇꯅꯤꯅꯦ ꯑꯗꯨꯗꯤ
ꯑꯥꯎ
ꯑꯥꯎ ꯀꯩꯅꯣ ꯎꯝ ꯆꯥꯕ ꯍꯟꯗꯔꯦ ꯌꯥꯝ ꯆꯠꯁꯤꯟꯕ ꯌꯥꯗꯦ ꯍꯥꯏ ꯃꯊꯦꯜꯗꯤ ꯌꯥꯝ ꯇꯧꯏ ꯀꯩꯒꯤꯅꯣ
ꯑꯗꯨ ꯃꯊꯦꯟꯗꯨꯗꯒꯤꯅꯦ
ꯑꯆꯥ ꯑꯇꯥꯥꯕꯗꯣ ꯈꯜꯂ ꯇꯥꯟꯅꯗꫭꯏꯕ ꯑꯣ ꯑꯣ ꯃꯤ ꯌꯥꯝꯕꯒꯤ
ꯑꯥꯎ
ꯆꯥꯕ ꯆꯥꯗꯕ ꯅꯥꯏꯅꯕ
ꯑ
ꯐꯩꯗꯨꯁꯨꯨ ꯃꯥꯏ ꯃꯥꯏ ꯆꯥꯅꯤꯡ ꯆꯥꯅꯤꯡꯕ ꯈꯜꯂꯒ ꯃꯤ ꯈꯨꯗꯤꯡꯃꯛꯀꯤ ꯃꯈꯟ ꯃꯈꯟ ꯇꯧꯕꯗꯣ
ꯑꯥꯎ ꯑꯗꯨ ꯅꯠꯇ꯭ꯔꯒꯗꯤ
ꯗꯨ ꯅꯠꯇ꯭ꯔꯒꯗꯤ ꯇꯥꯅꯤꯡꯕꯥꯏꯖꯦ
ꯄꯣꯛꯇ꯭ꯔꯗꯤ ꯀꯅꯥꯝ ꯆꯥꯎ ꯌꯥꯗꯦꯗꯅ
ꯀꯅꯥ ꯑꯝ ꯆꯥꯎꯋꯦ ꯗ ꯍꫭꯏ
ꯍꯨꯝ ꯗꯣ ꯉꯁꯤꯗꯤ ꯀꯩꯀꯩ ꯃꯊꯦꯜ ꯆꯥꯕꯤꯔꯒꯦ
ꯆꯥꯕ ꯊꯛꯄꯗꯤ ꯑꯗꯨꯝ
ꯑ ꯍꯜꯂꯣ
ꯄꯣꯠ ꯑꯃ ꯉꯧꯔꯦ ꯇꯥꯏꯌꯦ ꯇꯥꯏꯌꯦ
ꯐꯩ ꯐꯩ ꯍꯌꯦꯡ ꯀꯪꯂꯥ ꯆꯠꯄꯩ ꯄ꯭ꯔꯣꯒꯥꯝ ꯖꯤ ꯌꯥꯎꯕ꯭ꯔꯣ ꯇꯥꯏꯌꯦ ꯇꯥꯏꯌꯦ ꯍꯜꯂꯣ
ꯕ꯭ꯔꫭ
ꯇꯥꯏꯌꯦ ꯇꯥꯏꯌꯦ ꯑꯃꯨꯛ ꯑꯃꯨꯛ ꯆꯞ ꯆꯞ ꯂꯦꯞꯄꯤ ꯍꯨꯖꯤꯛꯇꯤ ꯇꯥꯔꯦ